ꯑꯦꯛꯖꯥꯝ ꯂꯣꯏꯔꯕꯅꯤꯅꯪ ꯈꯔ ꯍꯥꯡꯉꯝꯃꯅꯤꯅ ꯄꯥꯎ ꯐꯥꯎꯔꯛꯏꯅꯦ ꯅꯪ ꯍꯥꯡꯕ꯭ꯔꯣ ꯋꯥꯔꯤ ꯁꯥꯟꯅ ꯌꯥꯕ꯭ꯔꯣ
ꯑꯥ ꯍꯥꯡꯉꯤ ꯁꯥꯁꯨ ꯌꯥꯏ
ꯑꯗꯣ ꯑꯦꯛꯖꯥꯝ ꯔꯤꯖꯜꯁꯨ ꯈꯔ ꯂꯩꯔꯒ ꯍꯥꯏꯗꯣꯛꯂꯛꯑꯅꯤ ꯑꯗꯨ ꯅꯪ ꯑꯦꯛꯖꯥꯝ ꯍꯥꯏꯗꯣꯛꯑꯒ ꯃꯈꯥ ꯀꯔꯤ ꯇꯧꯒꯦ ꯈꯜꯂꯤꯅꯣ
ꯑꯩꯁꯦ ꯈꯟꯗ꯭ꯔꯤꯗ ꯖꯦꯅꯦꯔꯦꯜ ꯂꯥꯏꯟꯗ ꯑꯗꯨꯝ ꯆꯠꯊꯁꯤꯔꯥ ꯅꯠꯇ꯭ꯔꯒ ꯀꯔꯤ ꯑꯣꯏꯅ ꯇꯝꯁꯤꯒꯦꯗꯣ ꯅꯠꯇ꯭ꯔꯒ ꯀꯣꯂꯦꯖ ꯃꯤꯡ ꯆꯟꯁꯤꯜꯂꯒ ꯑꯗꯨꯝ ꯊꯕꯛ ꯏꯪꯈꯥꯡꯒꯤ ꯀꯣꯆꯤꯡ ꯑꯣꯏꯅ ꯇꯧꯁꯤꯔꯥ ꯈꯣꯠꯁꯤꯔꯅ ꯑꯩꯈꯣꯏ ꯃꯋꯥꯏꯗ ꯑꯗꯨꯣ ꯍꯪꯕꯅꯦꯗꯣ ꯑꯩꯈꯣꯏ ꯃꯕꯥꯥꯏꯅ ꯑꯩꯅ ꯐꯗꯣꯛꯄꯗꯣ ꯑꯗꯨꯝ ꯇꯧꯒꯗꯦ ꯍꯥꯏꯕꯅꯦ ꯑꯩꯁꯨ ꯈꯪꯗ꯭ꯔꯦ ꯀꯅꯥꯒ ꯄꯥꯎ ꯐꯥꯎꯅꯗꯣꯏꯅꯣ ꯈꯪꯗ ꯑꯗꯨꯅ ꯇꯧꯧꯕ ꯂꯩ
ꯑꯩꯁꯨ ꯇꯧꯐꯝ ꯈꯪꯗꯗꯅ ꯃꯤ ꯃꯌꯥꯝꯗ ꯑꯃꯗ ꯑꯃꯨꯛ ꯍꯪ ꯑꯃꯗ ꯑꯃꯨꯛ ꯍꯪꯉ ꯍꯥꯏꯗꯤ ꯇꯧꯒꯦꯅ ꯇꯧꯔꯗꯤ ꯃꯌꯥꯝ ꯄꯨꯟꯅ ꯇꯧꯕ ꯃꯐꯝꯗ ꯇꯧꯕꯐꯝ ꯐꯩꯗꯅ ꯏꯊꯟꯗ ꯇꯝꯕ ꯍꯥꯏꯁꯦ ꯍꯌꯦꯡ ꯈꯪꯅꯗꯕ ꯃꯌꯥꯝ ꯌꯥꯎꯔ ꯈꯣꯠꯂꯒꯅ ꯅꯨꯡꯉꯥꯏꯔꯑꯦꯅ ꯑꯩꯁꯨ ꯅꯪꯁꯨ ꯀꯩ ꯇꯧꯒꯦ ꯈꯪꯗꯦꯅꯣ ꯅꯪꯁꯨ ꯅꯤꯡꯁꯤꯡꯉꯛꯏꯅꯦ
ꯑꯩꯗꯤ ꯈꯪꯗ꯭ꯔꯦ ꯑꯗꯣ ꯅꯣꯏꯗꯤ ꯑꯃꯨꯛ ꯈꯪꯗꯦꯅꯦ ꯅꯪꯅ ꯖꯦꯅꯔꯦꯜ ꯂꯥꯏꯟ ꯇꯝꯊꯒꯦ ꯍꯥꯏꯁꯨ ꯌꯥꯏ ꯅꯠꯇ꯭ꯔꯒ ꯑꯗꯨꯝ ꯀꯦꯚꯟ ꯀꯒ꯭ꯔꯨꯒꯨꯝꯕ ꯀꯩꯒꯨꯝꯕ ꯑꯗꯨꯝ ꯑꯗꯨꯁꯨ ꯑꯗꯨꯝ ꯀꯣꯝꯗꯤ ꯀꯣꯝꯃꯦ ꯍꯥꯏꯅꯕꯅꯤ ꯃꯤꯅꯗꯤ
ꯍꯣꯏ ꯑꯗꯨꯗꯤ ꯀꯦꯚꯤꯡ ꯀ꯭ꯔꯨꯒꯨꯝꯕꯗꯨꯗꯤ ꯍꯥꯏꯗꯤ ꯌꯨꯝꯗꯁꯨ ꯂꯩ ꯐꯪꯉꯣꯏꯗꯕꯅꯤꯅ ꯇꯧꯅꯤꯡꯗꯕ ꯑꯃꯨꯛꯁꯨ ꯍꯥꯏꯗꯤ ꯀꯣꯂꯦꯖ ꯇꯧꯁꯤ꯭ꯔꯅ ꯑꯃꯨꯛ ꯑꯃ ꯑꯃꯛ ꯀꯣꯂꯦꯖꯇꯨ ꯃꯤꯡꯖꯜꯂꯗꯤ ꯑꯗꯨꯝ ꯍꯥꯏꯗꯤ ꯁ꯭ꯋꯥꯏꯗꯣ ꯃꯤꯡꯖꯜꯂ ꯊꯝꯃꯗꯤ ꯑꯇꯣꯞꯄ ꯊꯕꯛ ꯑꯩꯈꯣꯏꯅ ꯇꯧꯅꯤꯡꯕ ꯄꯩꯁꯥ ꯇꯥꯅꯤꯡ ꯇꯥꯔꯁꯨ ꯑꯗꯨꯝ ꯇꯧꯕ ꯌꯥꯏꯗꯅ ꯑꯗꯨꯅ ꯍꯥꯏꯗꯤ ꯀꯔꯤꯅ ꯐꯒꯦ ꯈꯣꯠꯀꯦ ꯑꯗꯒꯤ ꯍꯥꯏꯗꯤ ꯅꯔꯁ ꯇꯧꯕ ꯍꯥꯏꯁꯤꯁꯨ ꯍꯥꯏꯗꯤ ꯏꯁꯥꯅ ꯉꯝꯗ ꯇꯥꯔꯗꯤ ꯋꯥꯅꯤꯗꯅ ꯏꯁꯥꯅ ꯍꯥꯟꯅ ꯈꯜꯂꯒ ꯀꯩ ꯇꯧꯁꯤꯒꯦꯅ ꯈꯟꯒꯦꯅ ꯑꯩꯁꯨ ꯃꯤ ꯃꯌꯥꯝꯗꯣ ꯀꯣꯏ ꯁꯪ ꯈꯪꯉꯤꯅꯦ ꯑꯗꯨ ꯅꯪꯁꯨ ꯍꯥꯏꯗꯤ ꯇꯧꯕ ꯌꯥꯕ ꯑꯇꯣꯞꯄ ꯍꯥꯏꯗꯤ ꯁꯨꯝ ꯂꯩꯗꯅ ꯃꯤꯅ ꯇꯥꯔ ꯈꯣꯠꯂꯗꯤ ꯍꯥꯏꯔꯛꯑꯣ ꯃꯤꯅꯗꯤ ꯀꯩꯀꯩ ꯍꯥꯏꯅꯒꯦ ꯅꯪ ꯅꯃꯥꯟꯅꯕ ꯃꯈꯩꯗꯤ
ꯑꯁ ꯈꯪꯗꯦ ꯑꯩꯈꯣꯏ ꯏꯃꯥꯟꯅꯅꯕꯗꯤ ꯀꯩꯅꯣ ꯃꯦꯜ ꯅꯔꯁ ꯇꯧꯕꯁꯦ ꯑꯃꯨꯛ ꯍꯥꯏ ꯃꯄꯥꯟ ꯂꯝꯗ ꯆꯠꯄꯒꯤ ꯑꯗ ꯈꯔ ꯑꯃꯅ ꯑꯃꯨꯛ ꯑꯗꯨꯝ ꯀꯣꯂꯦꯖꯁꯦ ꯑꯦꯛꯖꯥꯝ ꯊꯥꯗ꯭ꯔꯁꯨ ꯌꯥꯕ ꯃꯤꯡꯈꯛ ꯆꯟꯁꯤꯜꯂꯒ ꯁꯥꯔꯇꯤꯐꯤꯀꯦꯠꯀꯤ ꯇꯥꯜꯂꯒ ꯑꯗꯨꯝ ꯁꯤꯐꯥꯏ ꯑꯣꯏꯅ ꯑꯥꯔꯃꯤꯒꯨꯝꯕ ꯀꯩꯒꯨꯝꯕ ꯆꯦꯟꯁꯤꯔ ꯀꯣꯠꯆꯁꯤꯔ ꯑꯗꯨ ꯊꯕꯛꯀꯤ ꯀꯣꯆꯤꯡꯣꯠꯒꯤ ꯃꯌꯥꯝ ꯃꯤ - ꯃꯤ ꯃꯨꯠ ꯃꯥꯟꯗꯦꯗꯥꯃꯣ ꯋꯥ ꯌꯥꯝ ꯉꯥꯡꯉꯤ ꯀꯔꯤ ꯈꯪꯗꯦ ꯃꯈꯜ- ꯃꯈꯜ ꯌꯥꯝ ꯍꯥꯏꯔꯛꯏ꯫
ꯍꯣꯏ ꯑꯗꯨꯗꯤ ꯑꯩꯈꯣꯏ ꯏꯃꯥꯅꯕꯤ ꯉꯩꯁꯨ ꯃꯣꯏ ꯈꯔ ꯑꯃꯗꯤ ꯅꯔꯁꯤꯡ ꯇꯧꯅꯤꯅ ꯃꯣꯏ ꯐꯣꯝ ꯅꯨꯡ ꯂꯧꯗꯅ ꯈꯣꯠꯇꯅ ꯑꯩꯈꯣꯏꯗꯁꯨ ꯍꯪꯉꯝꯕꯅꯦ ꯍꯥꯏꯗꯤ ꯇꯧꯗ ꯇꯥꯔꯗꯤ ꯄꯨꯟꯅ ꯇꯧꯃꯤꯟꯅꯁꯤ ꯈꯣꯠꯁꯤꯅꯥ ꯑꯗꯣ ꯑꯩꯅ ꯑꯩꯗ ꯈꯔ ꯂꯩꯔꯒ ꯌꯦꯡꯒꯦ ꯈꯣꯠꯀꯦ ꯀꯣꯂꯦꯖꯇ ꯃꯤꯡ ꯆꯟꯁꯤꯔ ꯈꯣꯠ ꯁꯤꯔꯅ ꯑꯗꯨꯃꯥꯏꯅ ꯇꯧꯒꯦ ꯍꯥꯏꯕ ꯑꯗꯨꯅꯤꯒꯤꯗꯨ ꯇꯧꯔꯁꯨ ꯌꯥꯏ ꯀꯩꯅꯣ ꯍꯥꯏꯗꯤ ꯑꯗꯨꯝ ꯅꯨꯄꯥꯅꯤꯅ ꯍꯥꯏꯗꯤ ꯂꯝꯖꯦꯟ ꯆꯦꯟꯕ ꯈꯣꯠꯄ ꯑ ꯇꯧꯔ ꯀꯃꯥꯏꯅ ꯇꯧꯕꯅꯣ
ꯂꯝꯖꯦꯟꯗꯤ ꯌꯥꯝ ꯆꯦꯜꯂꯛꯇꯦꯗ ꯈꯔ ꯁꯥꯟꯅ ꯈꯣꯠꯅꯕꯗ ꯈꯔ ꯇꯧꯔꯛꯄꯅꯦ ꯑꯗꯣ ꯂꯝꯖꯦꯜꯗꯨꯗꯤ ꯈꯪꯗꯦ ꯁꯥꯟꯅꯕꯒꯤ ꯏꯁꯄꯣꯔꯠꯀꯤ ꯍꯥꯏꯗꯤ ꯁꯥꯔꯇꯤꯐꯤꯀꯦꯠꯀꯨꯝꯕ ꯄꯥꯏꯔꯗꯤ ꯑꯗꯨꯁꯨ ꯆꯪꯕ ꯂꯥꯛꯑꯦꯕ ꯏꯁꯄꯣꯔꯠꯀꯤ ꯀꯣꯇꯥꯗꯒꯤ ꯆꯪꯕ ꯑꯗꯣ ꯁꯥꯔꯇꯤꯐꯤꯀꯦꯠꯁꯨ ꯄꯥꯏꯗꯕꯅꯤꯅ ꯑꯗꯨ ꯑꯗꯨꯅꯤꯅꯦ ꯑꯗꯨꯗ ꯃꯨꯛ ꯑꯩꯖꯦ ꯈꯟꯖꯅꯔꯤꯅꯦ ꯀꯔꯤ ꯇꯧꯁꯤꯒꯦꯅ꯫
ꯑꯗꯨ ꯆ ꯍꯥꯟꯅ ꯊꯥꯗꯣꯏꯔꯥ ꯅꯠꯇ꯭ꯔꯒ ꯀꯃꯥꯏꯅ ꯇꯧꯅꯤꯅꯥ ꯍꯥꯏꯒꯦ?
ꯃꯈꯜꯁꯦ ꯑꯗꯨꯝ ꯌꯥꯝꯕꯖꯥꯠꯅꯤꯅꯦ꯫ ꯑꯦꯛꯖꯥꯝ ꯍꯥꯟꯅ ꯊꯥꯔꯒ ꯑꯦꯛꯖꯥꯝ ꯍꯥꯏꯗꯣꯛꯄ ꯉꯥꯏꯔꯒ ꯆꯪꯕ ꯑꯃ ꯅꯠꯇ꯭ꯔꯒ ꯑꯗꯨꯝ ꯂꯝꯖꯦꯟ ꯍꯥꯟꯅ ꯆꯦꯜꯂꯒ ꯑꯦꯛꯖꯥꯝꯅ ꯀꯣꯟꯕꯤ ꯃꯈꯜ ꯂꯩ ꯃꯥꯜꯂꯦ ꯑꯗꯨꯁꯨ ꯑꯗꯨꯁꯨ ꯐꯖꯅ ꯈꯥꯪꯗꯦ꯫ ꯈꯪꯗꯦ ꯑꯩꯖꯨ ꯫
ꯀꯝꯄꯨꯇꯔ ꯂꯥꯏꯅ ꯑꯃꯨꯛꯁꯨ ꯆꯠꯁꯦꯅ ꯈꯟꯕ ꯑꯗ ꯀꯝꯄꯨꯇꯔꯁꯤꯁꯨ ꯍꯥꯏꯗꯤ ꯄꯥꯛꯅ ꯍꯥꯏꯗꯤꯅ ꯍꯩꯇꯕ ꯑꯗꯨꯅ ꯑꯩꯁꯨ ꯀꯔꯤ ꯇꯧꯗꯣꯏꯅꯣꯅ ꯈꯪꯗꯗꯅ ꯍꯥꯏꯗꯤ ꯑꯦꯛꯖꯥꯝ
ꯑꯦꯁ ꯑꯦꯛꯖꯥꯝꯁꯦ ꯍꯥꯃꯨ ꯍꯥꯝꯃꯨꯅꯤꯗ ꯐꯖꯅ ꯁꯦꯟꯇꯔ ꯅꯨꯡꯉꯥꯏ ꯁꯦꯟꯇꯔꯗ ꯅꯨꯡꯉꯥꯏ ꯍꯥꯏꯗꯣꯏ ꯅꯨꯡꯉꯥꯏꯇꯦ ꯍꯥꯏꯗꯣꯏꯔ ꯃꯤꯅꯗꯤ ꯅꯨꯡꯉꯥꯏ- ꯅꯨꯡꯉꯥꯏ ꯍꯥꯏ ꯑꯩꯈꯛ ꯅꯨꯡꯉꯥꯏꯇ꯭ꯔꯕ ꯈꯪꯗꯦ ꯑꯦꯛꯖꯥꯝꯗ ꯑꯗꯨꯝ ꯌꯥꯅ- ꯌꯥꯅꯕ ꯇꯧꯔꯝꯃꯦ ꯑꯦꯛꯖꯥꯝ ꯍꯥꯏꯗꯣꯛꯄꯁꯨ ꯈꯜꯂꯤꯅ ꯍꯥꯏꯗꯣꯛꯑꯒ ꯔꯤꯖꯜꯗꯨ ꯌꯦꯡꯉꯒ ꯃꯈꯥ ꯀꯗꯧꯁꯤꯒꯦꯅ ꯈꯟꯁꯤꯔꯅ ꯑꯗꯨꯃꯥꯏꯅ ꯑꯩꯁꯨ ꯑꯗꯨꯃꯥꯏꯅ ꯈꯜꯂꯝꯃꯤꯅꯤ ꯅꯪꯗꯤ ꯀꯃꯥꯏꯅ ꯇꯧꯔꯝꯒꯦ ꯑꯦꯖꯥꯝ?
ꯑꯩꯈꯣꯏ ꯅꯨꯡꯉꯥꯏꯇꯕꯁꯨ ꯌꯥꯎꯋꯦ ꯍꯥꯏꯗꯤ ꯑꯩꯈꯣꯏꯅ ꯇꯥꯔꯤꯕ ꯀꯥꯗꯣ ꯍꯥꯏꯗꯤ ꯅꯨꯡꯉꯥꯏ ꯂꯩꯩꯇꯕ ꯍꯥꯏ ꯍꯥꯏꯗꯤ ꯐꯠꯇꯕ ꯍꯥꯏꯗꯣꯏꯔꯥ ꯈꯪꯗꯦ ꯃꯄꯨꯡꯉꯩꯗꯨ ꯐꯠꯅꯗꯦꯕ ꯍꯥꯏꯗꯤ ꯑꯗꯨꯅ ꯑꯣꯖꯥꯅ ꯑꯗꯨꯝ ꯂꯥꯛꯁꯤꯜꯂꯒ ꯑꯗꯨꯝ ꯑꯩꯈꯣꯏ ꯀꯣꯏꯊꯣꯛꯀꯅ ꯄꯪꯈꯥ ꯊꯥꯒꯦ ꯑꯃꯨꯛ ꯃꯥꯞꯇꯣ ꯑꯃꯨꯛ ꯐꯪꯉꯛꯇ꯭ꯔꯔꯤꯁꯦ ꯑꯃꯨꯛ ꯐꯪꯉꯣꯏꯗ꯭ꯔꯤꯅꯤꯗꯅ ꯑꯗꯨꯅ ꯃꯥꯛꯁꯇꯨꯒꯤ ꯃꯇꯨꯡ ꯏꯟꯅ ꯍꯥꯏꯗꯤ ꯁꯤꯅ ꯀꯔꯤ ꯆꯅꯅꯤ ꯍꯥꯏꯁꯨ ꯑꯗꯨꯃꯥꯏꯅ ꯇꯝꯗꯣꯏꯅꯦ ꯑꯗꯨꯣ ꯅꯪꯅꯁꯨ ꯍꯥꯏꯗꯤ ꯑꯇꯣꯞꯄ ꯑꯗꯨꯝ ꯅꯨꯄꯤꯅ ꯇꯝꯕ ꯌꯥꯕꯕ ꯑꯣꯏꯔꯁꯨ ꯇꯥ ꯇꯥꯔꯗꯤ ꯍꯥꯏꯔꯛꯑꯣ ꯑꯗꯨꯝ ꯍꯥꯏꯗꯤ ꯁꯤ ꯇꯝꯕ ꯃꯐꯝꯗ ꯍꯧꯖꯤꯛꯇꯤ ꯃꯌꯥꯝ ꯌꯥꯝ ꯊꯣꯛꯑꯦ ꯑꯗꯨꯝ ꯐꯣꯝ ꯅꯣꯡꯗꯤ ꯊꯥꯅꯕ ꯍꯧꯔꯕꯅꯦꯕ ꯀꯣꯂꯦꯖ ꯀꯩꯀꯩ ꯑ ꯑꯗꯨꯅ ꯅꯪꯁꯨ ꯄꯥꯎ ꯄꯥꯎ ꯍꯥꯏꯔꯛꯑꯣ꯫
ꯍꯥꯏꯔꯛꯀꯦ ꯑꯗꯨꯝ ꯑꯩꯈꯣꯏ ꯄꯨꯟꯅ ꯇꯝꯃꯤꯟꯅꯕ ꯅꯨꯄꯤ ꯅꯨꯄꯥ ꯄꯨꯟꯅ ꯇꯝꯃꯤꯟꯅꯕ ꯌꯥꯕ ꯂꯥꯏꯟ ꯂꯩꯔꯁꯨ ꯑꯗꯨꯝ ꯍꯥꯏꯔꯛꯀꯦ ꯌꯥꯔꯗꯤ ꯇꯝꯃꯤꯟꯅꯁꯦ ꯑꯩꯁꯨ ꯍꯪꯗꯩ ꯈꯪꯅꯕ ꯂꯩꯕꯒ ꯈꯪꯅꯕꯒ ꯑꯗꯨꯝ ꯇꯝꯅꯤꯡꯉꯤꯅꯤ ꯇꯣꯉꯥꯟꯅ ꯏꯊꯟꯇ ꯃꯤ ꯈꯪꯅꯕ ꯂꯩꯇꯕꯗ ꯇꯝꯗꯧꯁꯨ ꯍꯥꯟꯅ ꯈꯪꯅꯈꯤꯕ ꯈꯔꯒ ꯑꯗꯨꯝ ꯇꯝꯃꯤꯟꯅꯕꯗꯨꯅ ꯑꯩꯈꯣꯏꯗꯁꯨ ꯀꯣꯝꯃꯤꯗꯅ꯫
ꯑꯗꯨ ꯅꯪ ꯃꯦꯗꯤꯀꯦꯜꯒꯨꯝꯕꯒꯤ ꯂꯥꯏꯟꯗꯗꯤ ꯆꯠꯅꯤꯡꯕ꯭ꯔꯣ ꯀꯃꯥꯏꯅ ꯇꯧꯒꯦ?
ꯃꯦꯗꯤꯀꯦꯜꯁꯦ ꯍꯣꯏ ꯑꯩꯁꯨ ꯈꯔꯕꯨꯗꯤ ꯄꯥꯝꯃꯦ ꯑꯗꯨ ꯑꯣꯏꯁꯨ ꯃꯥꯔꯛꯇꯣ ꯍꯥꯏꯗꯣꯔꯛꯑꯀꯥꯟꯗ ꯃꯥꯔꯛꯇꯣ ꯋꯥꯡꯗ꯭ꯔꯗꯤ ꯑꯃꯨꯛ ꯑꯗꯨꯒꯤ ꯁꯥꯏꯟꯁꯇ ꯈꯣꯠꯇ ꯑꯗꯨꯗ ꯍꯥꯏꯔꯛꯀꯗ꯭ꯔꯅ ꯄꯥꯈꯠꯇꯅ ꯈꯪꯗ꯭ꯔꯦꯁꯦ꯫ ꯒ꯭ꯌꯥꯟ ꯇꯥꯗꯔ꯭ꯦ ꯕꯦꯇꯅꯔꯤ ꯑꯣꯏꯅ ꯆꯪꯅꯁꯤꯔꯥꯅꯨ ꯁꯨꯝ ꯈꯟꯖꯤꯜꯂꯦ꯫
ꯍꯣꯏꯅ ꯑꯩꯈꯣꯏ ꯏꯃꯥꯟꯅꯕꯤ ꯑꯃꯗꯤ ꯃꯣꯏ ꯑꯣꯛꯇꯣꯃꯦꯇ꯭ꯔꯤꯛ ꯇꯧꯅꯦꯅ ꯍꯥꯏꯌꯦꯕꯀꯣ ꯍꯥꯏꯗꯤ ꯃꯣꯏ ꯑꯣꯛꯇꯣꯃꯦꯇ꯭ꯔꯤꯁꯨ ꯃꯥ ꯑꯣꯛꯇꯣꯃꯦꯇ꯭ꯔꯤꯛꯇꯨ ꯃꯣꯏ ꯃꯤ ꯍꯥꯟꯅ ꯇꯝꯕ ꯂꯩ ꯍꯥꯏ ꯑꯗꯨ ꯃꯥꯅ ꯍꯥꯏꯕꯗ ꯑꯗꯨꯝ ꯍꯥꯏꯗꯤ ꯇꯨ ꯇꯧ ꯂꯣꯏꯔꯒ ꯏꯟꯇꯔꯟ ꯇꯧ ꯂꯣꯏꯔꯒ ꯍꯥꯏꯗꯤ ꯑꯩꯈꯣꯏꯅ ꯑꯗꯨꯝ ꯀ꯭ꯂꯤꯅꯤꯛꯀꯨꯝꯕ ꯆꯥ ꯑꯃꯗ ꯍꯥꯡꯉꯒ ꯍꯥꯏꯗꯤ ꯏꯁꯥꯅ ꯄꯩꯁꯥ ꯅꯨꯡꯁꯥꯗꯨ ꯂꯩꯖ ꯇꯥꯔꯗꯤ ꯏꯁꯥꯅ ꯈꯨꯠꯂꯥꯏ ꯂꯩꯔꯒ ꯊꯝꯖ ꯇꯥꯔꯗꯤ ꯄꯩꯁꯥꯗꯨ ꯃꯌꯥꯝ ꯇꯥꯟꯕ ꯉꯝꯃꯦ ꯈꯣꯠꯂꯦ ꯑꯗꯨꯃꯥꯏꯅꯒꯁꯨ ꯍꯥꯏꯌꯦ ꯑꯩ ꯃꯥꯅꯁꯨ ꯑꯩꯉꯣꯟꯗ ꯇꯧꯁ ꯈꯣꯠꯁꯦꯅ ꯍꯧꯔꯝꯕꯅꯦ ꯃꯥꯒꯤꯗꯤ ꯐꯣꯝ ꯅꯨꯡ ꯊꯥꯖꯤꯜꯂꯒ ꯍꯧꯔꯦꯕ ꯑꯗꯨꯅ ꯑꯗꯨ ꯀꯃꯥꯏꯅ ꯇꯧꯗꯣꯏꯅꯣ ꯈꯪꯗꯦ ꯑꯩꯁꯨ ꯑꯗꯨꯝ ꯑꯦꯛꯖꯥꯝꯗꯣ ꯍꯥꯏꯗꯣꯛꯇ꯭ꯔꯗꯤ ꯍꯥꯏꯕꯗꯣ ꯉꯝꯗꯕ ꯑꯗꯨ ꯅꯪꯁꯨ ꯍꯧꯖꯤꯛꯀꯤ ꯑꯩꯅ ꯏꯃꯥꯟꯅꯕꯤꯗꯨ ꯃꯥꯅ ꯐꯣꯝ ꯅꯨꯡ ꯂꯧꯔꯒ ꯃꯥꯏꯗꯨ ꯅꯨꯡꯉꯥꯏꯅꯦ ꯍꯥꯏ ꯇꯥꯔꯗꯤ ꯃꯥꯏꯗꯨ ꯇꯧꯗꯣꯏꯅꯦꯕ ꯑꯩꯁꯨ ꯑꯗꯨꯗ ꯅꯪꯁꯨ ꯑꯗꯨꯝ ꯍꯥꯏꯗꯤ ꯍꯧꯔꯛꯀꯦ ꯑꯩꯗꯣ ꯃꯥꯅ ꯁꯨꯃꯥꯏꯅ ꯇꯧꯋꯦ ꯈꯣꯠꯂꯦ ꯋꯥꯔꯤꯗꯣ ꯍꯥꯏꯔꯞ ꯁꯥꯔꯀꯥꯟꯗ ꯌꯥꯕ꯭ꯔꯣ?
ꯌꯥꯏꯌꯦ ꯑꯗꯣ ꯑꯩꯁꯨ ꯑꯗꯨꯝ ꯑꯩꯅ ꯉꯝꯗꯧꯕ ꯑꯣꯏꯗꯤ ꯑꯗꯨꯗ ꯑꯗꯨꯝ ꯄꯨꯟꯅ ꯇꯝ ꯆꯪꯕꯅꯥ ꯐꯔꯥꯅꯤ ꯀꯩꯁꯨ ꯋꯥꯔꯣꯏꯗꯧꯕ ꯈꯣꯠꯂꯣꯏꯗꯧꯕ ꯄꯩꯁꯥ ꯅꯨꯡꯁꯥ ꯑꯗꯨꯃꯥꯏꯅ ꯌꯦꯡꯉ ꯑꯗꯨꯝ ꯑꯩꯁꯨ ꯍꯥꯏꯔꯛꯀꯦ꯫
ꯍꯣꯏ ꯑꯗꯨ ꯃꯣꯏ ꯃꯤꯠꯀꯤꯁꯦ ꯍꯥꯏꯗꯤ ꯃꯣꯏ ꯐꯤꯖꯤꯛꯁꯀꯨꯝꯕ ꯀꯩꯒꯨꯝꯕꯁꯦ ꯌꯥꯝ ꯌꯥꯎ ꯃꯥꯜꯂꯦꯕ ꯑꯗꯣ ꯀ꯭ꯂꯥꯁ ꯅꯥꯏꯟ ꯇꯦꯟꯗ ꯑꯃꯨꯛ ꯈꯪꯉꯛꯇ ꯇꯥꯔꯗꯤ ꯑꯃꯨꯛꯁꯨ ꯋꯥꯗꯣꯏꯅꯤꯗꯅ ꯇꯝꯃꯨꯔꯒ ꯑꯩꯈꯣꯏ ꯍꯣꯌꯁꯨ ꯑꯗꯨꯃꯥꯏꯅ ꯍꯥꯏꯕ ꯍꯥꯏꯗꯤ ꯃꯤꯅ ꯇꯝꯅꯩꯌꯦꯅ ꯀꯣꯏ ꯇꯝ ꯇꯝꯃꯨꯅꯨ ꯅꯁꯥꯅ ꯀꯔꯤꯅꯣ ꯈꯣꯠꯂꯤꯅꯣ ꯍꯥꯏꯗꯤ ꯀꯔꯤ ꯍꯦꯟꯅ ꯌꯥꯎꯏꯦ ꯈꯣꯠꯂꯤ ꯑꯗꯣ ꯑꯩ ꯅꯥꯏꯟ ꯇꯦꯟ ꯏꯂꯚꯦꯟ ꯇꯨꯌꯦꯜꯞꯇ ꯑꯃꯨꯛ ꯈꯪꯉꯛꯇ꯭ꯔꯗꯤ ꯍꯌꯦꯡ ꯐꯤꯖꯤꯛꯁ ꯀꯩꯀꯩꯁꯦ ꯂꯣꯏ ꯉꯥꯎꯗꯣꯏꯅꯤꯗꯅ ꯍꯧꯖꯤꯛꯀꯤ ꯏꯃꯥꯟꯅꯕꯤꯇꯗꯤ ꯑꯗꯨꯝ ꯃꯥꯗꯤ ꯑꯗꯨꯝ ꯐꯤꯖꯤꯛꯁꯀꯥꯁꯦ ꯍꯩꯔꯛꯄꯅꯦꯕ ꯑꯗꯨꯅ ꯍꯥꯏꯗꯤ ꯃꯥꯗꯤ ꯉꯝꯅꯤ ꯈꯣꯠꯅꯤꯅ ꯗꯥꯏꯔꯦꯛ ꯃꯁꯥꯅ ꯐꯣꯝ ꯅꯨꯪ ꯂꯧꯗꯅ ꯇꯧꯈ꯭ꯔꯦ ꯑꯗꯨ ꯈꯪꯗꯦ ꯀꯃꯥꯏꯅ ꯇꯧꯗꯣꯏꯅꯣ ꯑꯗꯨꯣ ꯅꯔꯁꯤꯡꯁꯤꯁꯨ ꯑꯃꯨꯛ ꯕꯥꯏꯑꯣꯀꯦꯃꯤꯁꯇ꯭ꯔꯤ ꯀꯩꯀꯩ ꯃꯌꯥꯝ ꯌꯥꯎ ꯃꯥꯜꯂꯦꯕ ꯏꯁꯥ ꯋꯥꯁꯨ ꯑꯃꯨꯛ ꯉꯝꯃꯣꯏꯗꯕ ꯃꯣꯏꯗꯤ ꯅꯥꯏꯠ ꯗ꯭ꯌꯨꯇꯤ ꯀꯩꯀꯩ ꯑꯃꯨꯛꯁꯨ ꯂꯥꯛꯇꯣꯏꯏꯗꯅ ꯇꯝ ꯇꯝꯅꯁꯨ ꯅꯥꯏꯠ ꯗ꯭ꯌꯨꯇꯤ ꯀꯩꯀꯩꯁꯨ ꯑꯗꯨꯃꯥꯏꯅ ꯌꯥꯎ ꯃꯥꯜꯂꯦꯕ ꯑꯗꯨꯗꯤ ꯅꯪ ꯑꯗꯨꯝ ꯅꯪ ꯅꯨꯄꯥꯅꯤꯅ ꯑꯗꯨꯝ ꯅꯣꯏ ꯑꯥꯔꯃꯤꯒꯤ ꯀꯩꯀꯩꯗꯗꯤ ꯏꯁꯥꯅ ꯈꯔ ꯍꯥꯏꯗꯤ ꯍꯧꯖꯤꯛꯀꯥꯟ ꯑꯦꯛꯖꯥꯝ ꯍꯥꯏꯗꯣꯛꯇ꯭ꯔꯤꯀꯥꯟꯗ ꯍꯥꯡꯉꯤꯀꯥꯟꯗ ꯂꯝꯖꯦꯟ ꯅꯨꯪꯖꯦꯜ ꯆꯦꯜꯂꯒ ꯈꯔ ꯑꯗꯨꯝ ꯌꯦꯡ ꯌꯥꯏꯗꯅ ꯑꯗꯨꯃꯥꯏꯅ ꯈꯔ ꯇꯧ ꯅꯪꯁꯨ ꯍꯥꯡꯕ ꯀꯥꯟꯗ
ꯈ ꯈꯕꯨꯗꯤ ꯇꯧꯋꯦ ꯂꯝꯆꯦꯜꯗꯤ ꯐꯖꯅ ꯆꯦꯟꯗꯦ ꯑꯗꯣ ꯁꯥꯟꯅꯕ ꯈꯣꯠꯄ ꯑꯩꯁꯨ ꯍꯥꯏꯗꯤ ꯏꯁꯥꯟꯅꯁꯤ ꯈꯔ ꯌꯥꯡꯍꯜꯂ ꯈꯣꯠꯍꯜꯂꯒ ꯍꯌꯦꯡꯋꯥꯏ ꯀꯣꯂꯦꯖꯇ ꯌꯥꯔꯛꯇ꯭ꯔꯁꯨ ꯑꯥꯔꯃꯤ ꯑꯗꯨꯃꯥꯏꯅ ꯆꯪꯅꯕ ꯑꯩꯁꯨ ꯈꯜꯂꯒꯗꯤ ꯂꯩꯔꯤ ꯇꯧꯔꯦ ꯑꯗꯣ ꯈꯟꯖꯅꯔꯤꯅꯦ꯫ ꯕꯦꯇꯅꯔꯤꯗꯣ ꯑꯩꯈꯣꯏ ꯃꯥꯥ ꯑꯣꯏꯅꯗꯤ ꯑꯃꯨꯛ ꯚꯦꯇꯅꯔꯤ ꯁꯥ ꯁꯟꯒꯤꯗꯣ ꯑꯗꯨꯅ ꯑꯃꯨꯛ ꯈꯤꯇꯪ ꯆꯪꯕꯗꯁꯨ ꯂꯥꯏ ꯏꯁꯥꯗꯁꯨ ꯀꯣꯝꯃꯤ ꯆꯍꯤ ꯑꯃ ꯇꯝꯃꯒ ꯑꯗꯨꯝ ꯑꯦꯛꯖꯥꯝ ꯑꯃ ꯊꯥꯔꯒ ꯁꯥꯔꯇꯤꯐꯤꯀꯦꯠꯇꯣ ꯄꯥꯏꯔꯒ ꯑꯗꯨꯝ ꯑꯗꯨꯃꯥꯏꯅ ꯌꯥꯏ ꯈꯣꯠꯂꯦ ꯍꯥꯏꯗꯣ ꯑꯩꯈꯣꯏ ꯏꯄꯨ ꯑ ꯑꯃꯁꯨ ꯚꯦꯇꯅꯔꯤꯒꯤ ꯑꯣꯏꯕꯅꯦꯕ ꯑꯗꯨ ꯃꯥꯅꯁꯨ ꯑꯗꯨꯥꯏꯅ ꯍꯥꯏꯔꯛꯄ ꯇꯨꯋꯦꯜꯞ ꯂꯣꯏꯕ ꯑꯗꯨꯝ ꯌꯥꯕꯅꯤ ꯈꯣꯠꯄꯅꯤꯅ ꯑꯗ ꯑꯩꯅ ꯑꯃꯨꯛ ꯑꯗꯨꯗꯣ ꯏꯁꯥ ꯀꯣꯛꯃꯗꯤ ꯑꯗꯨ ꯆꯪꯁꯤꯔꯅ ꯑꯃꯨꯛ ꯈꯜꯂꯤ꯫
ꯍꯧꯖꯤꯛꯀꯤꯁꯤꯁꯨ ꯑꯦꯛꯖꯥꯝ ꯅꯨꯡꯖꯥꯝ ꯍꯥꯟꯅ ꯊꯥꯔꯒ ꯑꯗꯨꯝ ꯍꯥꯏꯗꯤ ꯑꯦꯛꯖꯥꯝ ꯑꯃ ꯌꯥꯎꯔꯒ ꯑꯗꯨꯝ ꯗꯥꯏꯔꯦꯛ ꯇꯝꯗꯣꯏꯔꯕ ꯀꯃꯥꯏꯅ ꯇꯧꯗꯣꯏꯅꯣ ꯅꯪ ꯍꯧꯖꯤꯛꯀꯤ ꯚꯦꯇꯅꯔꯤꯒꯤꯗꯣ?
ꯑꯩꯈꯣꯏ ꯑꯦꯛꯖꯥꯝꯒꯤ ꯍꯣꯏ ꯑꯦꯛꯖꯥꯝ ꯍꯥꯏꯗꯣꯛꯑꯒ ꯃꯣꯏ ꯄꯤ ꯁꯤꯗ ꯌꯦꯡꯉꯤꯔꯥ ꯅꯠꯇ꯭ꯔ ꯁꯕꯖꯦꯛꯀꯤ ꯈꯟꯀꯠꯂꯒ ꯃꯥꯔꯛꯇ ꯌꯦꯡꯕ ꯈꯣꯠꯄ ꯑꯗꯨꯝꯕꯗꯤ ꯈꯪꯗ꯭ꯔꯦ ꯑꯗꯨꯝ ꯑꯦꯛꯖꯥꯝ ꯍꯥꯏꯗꯣꯛꯑꯒ ꯌꯦꯡꯁꯦ ꯈꯣꯠꯁꯦ ꯍꯥꯏꯔꯛꯄꯅꯦ ꯑꯗꯣ ꯑꯦꯛꯖꯥꯝꯗꯣ ꯂꯣꯏꯅ ꯍꯥꯏꯗꯣꯛꯑꯒ ꯑꯃꯨꯛ ꯃꯣꯏ ꯑꯦꯟꯇ꯭ꯔꯥꯟꯁ ꯑꯃꯗꯤ ꯊꯥꯏ ꯍꯥꯏ ꯑꯦꯟꯇ꯭ꯔꯥꯟꯁ ꯃꯆꯥ ꯑꯃ ꯊꯥꯔ ꯆꯪꯕꯅꯦ ꯍꯥꯏ꯫
ꯍꯧꯖꯤꯛꯀꯥꯟꯗꯤ ꯂꯣꯏꯅ ꯏꯟꯇ꯭ꯔꯥꯟꯁꯇꯅ ꯆꯪꯉꯦꯅ ꯍꯧꯖꯤꯛꯀꯤ ꯏꯃꯥꯟꯅꯕꯤꯗꯨꯁꯨ ꯃꯣꯏ ꯑꯣꯇꯣꯃꯦꯇꯤꯛ ꯊꯝꯕꯩꯗꯨꯁꯨ ꯄꯩꯁꯥ ꯑꯃ ꯍꯥꯟꯅ ꯃꯣꯏꯅꯁꯨ ꯀꯣꯂꯦꯖꯇ ꯂꯧ ꯃꯥꯜꯂꯦꯕ ꯑꯗꯨ ꯂꯧꯔ ꯃꯇꯨꯡꯗ ꯍꯥꯏꯗꯣꯛꯑ ꯃꯇꯨꯡꯗ ꯍꯥꯟꯅ ꯍꯥꯏꯗꯤ ꯐꯣꯝ ꯅꯨꯡ ꯊꯥꯖꯤꯜꯂ ꯈꯣꯠꯂꯒ ꯑꯗꯨꯃꯥꯏꯅ ꯆꯪꯉꯦꯅ ꯍꯧꯖꯤꯛ ꯇꯤ ꯂꯣꯏꯅ ꯑꯦꯛꯖꯥꯝ ꯂꯣꯏꯅ ꯊꯥꯔꯕꯃꯤꯅ ꯍꯥꯏꯗꯤ ꯑꯦꯛꯖꯥꯝ ꯍꯥꯏꯗꯣꯛꯇ꯭ꯔꯤꯀꯥꯟꯗ ꯍꯥꯟꯅ ꯈꯔ ꯂꯥꯏꯔꯤꯛꯇꯣ ꯑꯩ ꯌꯦꯡꯕꯅ ꯐꯩ ꯍꯥꯏꯗꯤ ꯑꯦꯛꯖꯥꯝꯗꯣ ꯍꯌꯦꯡ ꯇꯝꯅꯤꯡꯉꯦ ꯍꯥꯏꯔꯒ ꯑꯃꯨꯛ ꯑꯦꯛꯖꯥꯝꯗꯣ ꯈꯜꯂꯛꯇ꯭ꯔꯗꯤ ꯇꯝꯕꯗꯨ ꯌꯥꯔꯣꯏꯗ꯭ꯔꯤꯅꯤꯗꯅ ꯅꯪ ꯑꯥꯔꯃꯤꯒꯤꯁꯨ ꯉꯥꯏꯔꯦ ꯑꯗꯨꯅ ꯀꯔꯤ ꯀꯔꯤ ꯄꯥꯕ ꯌꯥꯒꯦ ꯑꯗꯨꯗ ꯅꯪꯁꯨ ꯈꯔ ꯊꯥꯔꯛꯑꯣ ꯑꯩꯉꯣꯟꯗ ꯑꯩꯗ ꯌꯦꯡꯉ ꯊꯥꯔꯛꯀꯦ ꯍꯥꯏꯗꯤ ꯑꯗꯨꯝ ꯄꯨꯂꯞꯀꯤ ꯑꯣꯏꯅ ꯑꯦꯛꯖꯥꯝ ꯊꯥ ꯌꯥꯕꯗꯣ ꯑꯗꯨꯃꯥꯏꯅ ꯇꯧꯁꯦ꯫
ꯍꯣꯏ ꯑꯗꯨꯝ ꯊꯦꯡꯅꯔꯗꯤ ꯂꯥꯏꯔꯤꯛꯀꯨꯝꯕ ꯀꯩꯒꯨꯝꯕ ꯁꯨꯝ ꯃꯤꯉꯣꯟꯗ ꯍꯪꯉ ꯑꯩꯁꯨ ꯍꯥꯏꯔꯛꯀꯦ ꯂꯥꯏꯔꯤꯛꯄꯨ ꯑꯣꯏꯔꯣ ꯀꯔꯤ ꯄꯥꯕ ꯌꯥꯕ ꯁꯨꯝ ꯊꯦꯡꯅꯔꯗꯤ ꯊꯥꯔꯛꯀꯦ ꯅꯉꯣꯟꯗꯁꯨ ꯑꯗꯨꯝ꯫
ꯍꯣꯏ ꯍꯧꯖꯤꯛꯀꯥꯟꯗꯤ ꯇꯝꯐꯝ ꯈꯣꯠꯐꯝꯁꯨ ꯃꯌꯥꯝ ꯊꯣꯛꯑꯦꯗꯅ ꯑꯗꯨꯅ ꯑꯗꯨꯝ ꯑꯅꯧ- ꯑꯅꯧꯕ ꯍꯥꯏꯗꯤ ꯑꯦꯛꯁꯔꯦꯒꯤ ꯑꯣꯏꯔꯣ ꯑꯗꯨꯃꯥꯏꯅ ꯑꯗꯨꯝꯕꯁꯨ ꯃꯌꯥꯝ ꯂꯩꯌꯦꯅ ꯍꯥꯏ ꯑꯗꯣ ꯑꯩ ꯍꯣꯔꯦꯟ ꯑꯃꯨꯛ ꯀꯣꯟꯅ ꯄꯥꯎ ꯐꯥꯎꯔꯛꯑꯒꯦꯀꯣ꯫